ꯑꯣ ꯑ ꯇꯥꯏ ꯇꯥꯏ ꯑꯁ ꯑꯩꯗꯤ ꯄꯥꯛꯁ ꯅꯨꯡꯉꯥꯏꯔꯤ ꯅꯨꯡꯉꯥꯏꯔꯤ ꯑꯩꯗꯤ ꯑꯩꯗꯤ ꯁꯨꯡꯌꯥ ꯌꯥꯔꯣꯏꯗ꯭ꯔꯥ ꯄꯥꯊꯠꯄꯅꯤꯅꯦ
ꯌꯥꯔ ꯀꯅꯤꯗ ꯌꯥꯔ ꯅꯗ
ꯑꯩ ꯑꯩꯅ ꯀꯣꯜ ꯇꯧꯕꯗꯣ ꯁꯨꯡꯆꯠ ꯆꯠꯇꯕꯗꯨꯒꯤ
ꯑꯣ ꯑ ꯀꯔꯤ ꯀꯔꯤ ꯇꯧꯔꯕꯣ
ꯑꯩꯁꯦ ꯀꯩꯅꯣ ꯍꯧꯖꯤꯛ ꯍꯣꯁꯄꯤꯇꯥꯜꯗ ꯂꯩ ꯑꯩ
ꯑꯥ
ꯎꯝ ꯍꯣꯏ ꯀꯩꯅꯣ ꯑꯩꯈꯣꯏ ꯀꯩꯅꯣ ꯅꯠꯇꯦ ꯅꯠꯇꯦ ꯅꯠꯇꯦ ꯑꯩꯈꯣꯏ ꯏꯟꯇꯥꯟ ꯇꯧꯕꯁꯤꯗ ꯑꯗꯨꯒꯤ
ꯑꯣ ꯀꯥꯏ ꯀꯥꯏꯅ
ꯎꯝ ꯑꯁꯣꯝꯗꯤ ꯀꯔꯤ ꯇꯧꯕꯤꯔꯤꯒꯦ
ꯑꯩ ꯍꯧꯖꯤꯛꯁꯦ ꯀꯣꯂꯦꯖ ꯆꯠꯂꯒ ꯍꯜꯂꯛꯑꯦꯗ
ꯑꯣ ꯀꯔꯤ ꯀꯔꯤ ꯁꯕꯖꯦꯛ ꯀꯩꯅꯣ ꯇꯧꯕꯤ ꯂꯧꯕꯤꯒꯦ
ꯑꯩ ꯀꯩꯅꯣ ꯄꯔꯥꯃꯤꯂꯤ ꯀ ꯀꯣ ꯑꯩꯁꯨ ꯇꯝꯃꯤꯔꯤꯗ ꯎ ꯎꯝ ꯖꯤ ꯑꯔꯥꯏꯇꯗ
ꯑꯣ
ꯈꯪꯅꯤꯗ ꯅꯨꯡꯉꯥꯏꯕ꯭ꯔꯥ ꯅꯨꯡꯉꯥꯏꯖꯕ꯭ꯔꯥ ꯑꯗꯨꯝ
ꯑꯣ ꯑ ꯑꯩꯁꯨ ꯀꯩꯅꯣ ꯁꯤꯁꯤꯤ ꯊꯔꯗꯦ ꯀꯦꯗ ꯑꯗꯨ ꯑꯗꯨꯗ ꯄꯔꯥꯃꯦꯦꯗꯤꯀꯦꯜꯁ
ꯑ ꯐ ꯀꯩꯅꯣ ꯑꯗꯨꯗ
ꯀꯥꯃ ꯆꯗ ꯑꯗꯨꯝ ꯇꯧꯕ ꯍꯥꯏꯕꯗꯨꯅꯦ ꯑꯗꯨ ꯑꯦꯛꯖꯥꯝ ꯑꯦ ꯂꯣꯏꯕ ꯉꯥꯏꯔꯛꯇ ꯉꯥꯏꯔꯦ ꯑꯗꯨꯝ
ꯑꯣ ꯅꯗꯤ ꯏꯟꯗꯥꯥꯡ ꯁꯥꯎꯔꯛꯑꯕꯅ ꯈꯔ ꯐꯗꯤ ꯈꯔ ꯋꯥꯜꯂꯤꯅꯦ
ꯑꯣ ꯑꯣ ꯑꯣ ꯑꯩꯈꯣꯏꯁꯨ ꯀꯩꯅꯣ ꯆꯍꯤ ꯑꯃ ꯋꯥꯠꯂꯤꯗ ꯆꯍꯤ ꯑꯃ ꯑꯃꯨꯛ ꯀꯩꯅꯣ ꯇꯧꯈꯤꯗꯣꯏꯅꯦ ꯍꯧꯖꯤꯛ ꯏꯟꯇꯥꯔꯟ ꯇꯧꯔ ꯂꯣꯏꯔꯒꯦꯀꯣ
ꯑꯣ
ꯃꯩ ꯏꯟ ꯇ ꯑꯃꯨꯛ ꯃꯇꯨꯡꯗ ꯁꯤ ꯃꯇꯨꯡꯗ ꯑꯃꯨꯛ ꯁꯤꯃꯤꯁꯇꯔ ꯑꯅꯤ ꯑꯃ ꯋꯥꯠꯂꯤꯕ
ꯎꯝ
ꯑꯗꯨꯁꯨ ꯃꯤꯁꯇꯔ ꯑꯅꯤꯗꯨꯣ ꯂꯣꯏꯁꯤꯟꯈ꯭ꯔꯒ ꯑꯃꯨꯛ ꯏꯟꯇꯔꯟ ꯇꯧꯗꯣꯏꯅꯦ ꯍꯕ ꯇꯄꯅꯤ
ꯎꯝ
ꯑ
ꯐꯔꯦ ꯐꯔꯦ ꯇꯝꯕ ꯌꯥꯕ ꯃꯇꯝꯗ ꯇꯝꯕꯤꯕꯅ ꯐ ꯐꯣꯏ ꯑꯁ ꯍꯟꯗꯛꯁꯤꯅ ꯇꯟꯁꯤꯒ ꯇꯟꯕꯁꯤꯒ ꯂꯂ ꯆꯀꯗꯕ ꯀꯅꯦ ꯇꯜꯒ ꯂꯩꯔꯃꯅꯤꯅꯦ
ꯑꯁ ꯊ ꯄꯩꯁꯥꯗ ꯑꯅꯤ ꯑꯁꯤ
ꯐꯪꯅꯤꯁꯤ
ꯎꯝ ꯋꯥꯅ ꯋꯥꯅ ꯑꯁ ꯅꯨꯡꯁꯥꯁꯨ ꯁꯥꯕꯅꯤꯅꯀꯣ ꯍꯟꯗꯛꯁꯦ ꯈꯤꯇꯪ ꯍꯥꯏꯗꯤ ꯀ꯭ꯂꯥꯁ ꯍꯥꯏꯇꯗ ꯑꯩꯈꯣꯏ ꯏꯁꯥꯗꯁꯨ ꯀꯩꯅꯣ ꯇꯟꯕ ꯑꯃ ꯂꯩꯕꯗꯣ ꯑꯗꯨ ꯇꯧꯔꯒ ꯂꯩꯅꯤ
ꯀꯌꯥꯝ ꯀꯨꯏꯔꯒꯦ ꯅꯪ ꯁꯤ ꯀꯩꯅꯣ ꯇꯧꯕ ꯁꯤ ꯍꯧꯕꯁꯦ
ꯑꯩ ꯆꯍꯤ ꯑꯃꯗꯤꯗꯤ ꯐꯥꯔꯦ
ꯑꯩꯅ ꯆꯠꯅ ꯍꯥꯏꯕꯗꯤ ꯑꯁꯤ ꯑꯁꯤ ꯀꯣꯜ ꯇꯧꯕꯗꯣ
ꯑꯣ ꯑꯩꯈꯣꯏ ꯑ ꯀꯩꯅꯣ ꯌꯥꯝ ꯀꯨꯏꯗ꯭ꯔꯤꯗ ꯑꯩꯁꯨ
ꯑꯣ ꯑꯩꯗꯤ ꯉꯁꯤ ꯈꯇ ꯍꯧꯕꯗ ꯃꯥꯗꯦ ꯑꯗꯨꯒ ꯍꯦꯛ ꯍꯧꯕꯒ ꯃꯤ ꯑꯃ ꯑꯅꯤ ꯀꯣꯜ ꯇꯧꯔꯒ ꯌꯥꯈꯤꯗꯕꯗꯣ ꯉꯁꯥꯏ
ꯑꯣ ꯑꯣ ꯍꯣꯏ ꯌꯥꯔꯤ ꯌꯥꯔꯛꯀꯅꯤꯗ ꯌꯥꯔꯛꯀꯅꯤꯗ ꯑꯗꯨꯝ ꯃꯇꯝ ꯃꯇꯝꯒꯤꯀꯣ
ꯑꯥ
ꯑꯗꯨꯝ ꯂꯩꯕ꯭ꯔꯦ ꯑꯗꯨꯗꯤ
ꯑꯃꯃꯝꯕꯅꯤꯅꯦ ꯈꯔ ꯇꯧꯔꯝꯃꯗꯤꯦ
ꯑꯦ ꯑꯩꯁꯨ ꯐꯪꯗ꯭ꯔꯤꯗ ꯑꯩꯈꯣꯏꯁꯨ ꯋꯥꯠꯂꯤꯗ ꯑꯩꯁꯨ ꯋꯥꯠꯂꯤꯗ ꯍꯥꯏꯕꯗꯤ ꯀꯨꯏꯗ꯭ꯔꯤꯌꯦꯕꯀꯣ ꯑꯗꯨꯅꯤꯗ
ꯑꯩꯗꯤ ꯐꯖꯅꯁꯨ ꯒ꯭ꯌꯥꯟ ꯇꯥꯗ꯭ꯔꯦ ꯑꯗꯨꯝ ꯀꯩ ꯍꯥꯏꯗꯣꯏꯅꯣ ꯃꯤꯅ ꯇꯧꯑꯣ ꯇꯧꯑꯣ ꯍꯥꯏꯕꯗꯣ ꯑꯗꯨꯝ ꯇꯧꯇ꯭ꯔꯦ
ꯑ ꯅꯣꯏ ꯑ ꯀꯩꯅꯣ ꯅꯣꯏ ꯅꯣꯏꯗꯅ ꯀꯩꯗ ꯄꯤꯖꯒꯦ ꯇꯝꯕ
ꯑꯩ ꯀꯩꯅꯣꯗꯅꯦ ꯄꯟꯖꯥꯞ ꯇꯥꯅꯦ
ꯑꯣ ꯍꯣꯏ ꯐꯩ ꯑꯗꯨꯗꯤ ꯈꯔ ꯑꯃꯨꯛ ꯄꯥꯟꯖꯅꯤꯅ ꯃꯄꯥꯟ ꯆꯠꯄꯁꯤꯅ ꯈꯔ ꯐꯔꯦ ꯀꯩꯅꯣ ꯍꯣꯏ ꯑꯩꯈꯣꯏ ꯁꯤꯗꯗꯤ ꯁꯥꯕꯁꯤꯒ ꯆꯠꯄ ꯇꯟꯕꯁꯤꯒ ꯀꯩꯅꯣ ꯅꯨꯡꯉꯥꯏꯖꯔꯒ ꯂꯩꯗꯦ ꯑꯩꯈꯣꯏꯗꯤ
ꯁꯤꯗꯁꯨ ꯑꯁꯤꯗꯁꯨ ꯀꯩꯅꯣ ꯀꯖ ꯁꯥ ꯁꯥ ꯐꯖꯅ ꯁꯥꯏꯅ ꯁꯤꯗꯁꯨ ꯐꯣꯔꯇꯤ ꯊ꯭ꯔꯤꯒꯣ ꯑꯗꯨꯝ ꯅꯨꯡꯁꯥ ꯊꯔꯗꯤꯞ ꯐꯣꯔꯇꯤ ꯊ꯭ꯔꯤꯒꯨꯝꯕ ꯐꯣꯔꯇꯤ ꯐꯣꯔꯒꯨꯝꯕ ꯑꯗꯨꯝ ꯑꯗꯨꯒꯨꯝꯕꯗ ꯌꯧꯕꯅꯤꯅ
ꯎꯝ ꯎꯝ ꯅꯣꯏ ꯐꯣꯔꯇꯤ ꯐꯣꯔꯇꯤ ꯍꯦꯜꯂꯗꯤ ꯈꯔꯗꯤ ꯋꯥꯗꯤ ꯋꯥꯔꯅꯤ ꯍꯦ ꯅꯣꯏ ꯀꯩꯅꯣ ꯅꯣꯏ ꯐꯦꯁꯤꯂꯤꯇꯤꯒꯤ ꯀꯩꯅꯣꯗꯤ ꯅꯨꯡꯉꯥꯏꯔꯝꯅꯤꯅ ꯑꯩꯗꯤ ꯕꯣꯔꯗꯤꯡ ꯕꯣꯔꯗꯤꯡꯒꯨꯝꯕ ꯁ꯭ꯀꯨꯜ ꯀꯣꯂꯦꯖ ꯂꯩꯗꯅ
ꯑ ꯍꯣꯏ ꯑꯗꯨ ꯆꯥꯛ ꯌꯦꯟꯖꯥꯡ ꯑꯩꯈꯣꯏꯕꯨꯗꯤ ꯋꯥꯏꯗ ꯑꯩꯈꯣꯏ ꯀꯩ ꯍꯥꯏꯁꯤꯔ ꯑꯩꯈꯣꯏ ꯀꯩꯅꯣ ꯑꯥꯗꯒꯤ ꯂꯥꯛꯄ ꯈꯣꯏ ꯉꯁꯤ ꯃꯣꯏ ꯆꯥꯛ ꯏꯟꯁꯥꯡ ꯆꯥꯕꯗꯤꯀꯣ ꯑꯗꯤ ꯁꯤꯗꯗꯤ ꯁꯤꯗꯗꯤ ꯚꯦꯖꯤꯇꯦꯔꯤꯌꯥꯟ ꯁꯨ ꯑꯌꯥꯝꯕ ꯑꯣꯏꯕ ꯑꯗꯨꯒꯤ ꯑꯗꯨꯒꯤ ꯍꯣꯁꯇꯦꯜꯗꯣ ꯆꯥꯛ ꯏꯟꯁꯥꯡ ꯄꯤꯕꯗꯣ ꯁꯥ ꯌꯦꯟ ꯉꯥ ꯑꯝꯐꯥꯎ ꯄꯤꯗꯕ ꯆꯍꯤ ꯑꯅꯤ ꯑꯍꯨꯝ ꯂꯩꯔꯛꯄꯁꯦ ꯁꯥ ꯁꯥ ꯌꯦꯟ ꯑꯝꯐꯥꯎ ꯀꯩꯅꯣ ꯍꯣꯁꯇꯦꯜꯗ ꯄꯤꯗꯕꯅꯤꯅ ꯉꯥꯏꯍꯥꯛ ꯉꯥꯏꯍꯥꯛ ꯑꯗꯨꯝ ꯂꯣꯠꯂꯒ ꯊꯣꯡꯕꯒꯨꯝꯕ
ꯑꯥ ꯑꯗꯨꯁꯨ ꯐꯔꯦ ꯀꯩꯅꯣ ꯍꯥꯏꯕꯗꯤ ꯅꯣꯏ ꯅꯣꯏꯔꯣꯝꯅꯗꯤ ꯀꯩꯅꯣ ꯚꯦꯖ꯭ꯁꯇꯗꯤ ꯌꯥꯝꯗꯤ ꯌꯥꯝꯕꯅꯤ ꯅꯥꯟ ꯚꯦꯖ꯭ꯁꯁꯦ ꯑꯩꯈꯣꯏ ꯑꯩꯈꯣꯏ ꯈꯛꯇꯪ ꯑꯣꯏꯔꯝꯃꯤꯅꯦ
ꯍꯣꯏ ꯑꯩꯈꯣꯏ ꯃꯅꯤꯄꯨꯔ ꯑꯩꯈꯣꯏ ꯀꯩ ꯍꯥꯏ ꯍꯣꯏ ꯅꯣꯔꯠ ꯏꯁ ꯔꯣꯝꯗꯩ ꯂꯥꯛꯄꯗꯣ ꯑꯗꯨꯔꯣꯝꯗ ꯂꯥꯛꯄ ꯍꯣꯏꯅꯦ ꯑꯗꯨꯒ ꯌꯥꯔꯦꯗ ꯁꯤꯗꯁꯨ ꯈꯔꯕꯨꯗꯤ ꯂꯩ ꯑꯗꯣ ꯑꯌꯥꯝꯕ
ꯎꯝ
ꯁꯩꯔꯦꯡ ꯈꯛꯇ ꯑꯣꯏꯕꯅꯤꯅ ꯀꯥꯁꯃꯤꯔ ꯑꯗꯨ ꯑꯥ ꯅꯣꯔꯠ ꯃꯊꯛꯂꯣꯝ ꯀꯥꯁꯃꯤꯔ ꯖꯃꯨ ꯈꯣꯏꯗꯅ ꯑꯃꯨꯛ ꯀꯔꯦ ꯃꯣꯏꯁꯨ ꯃꯣꯏꯕꯨꯗꯤ ꯚꯦꯁꯇꯔꯦꯟꯗꯤ ꯅꯠꯇꯦꯗ ꯑꯗꯣ
ꯈꯪꯗꯦꯗ ꯃꯣꯏꯗꯤ ꯌꯥꯝ ꯆꯥꯗꯃꯅꯦ ꯁꯥꯎ ꯀꯣ
ꯃꯣꯏꯗꯤ ꯍꯣꯏ ꯑꯩꯈꯣꯏꯅ ꯍꯦꯟꯕꯅꯤꯅꯀꯣ ꯑꯩꯈꯣꯏ ꯅꯣꯔꯤ ꯁꯣꯝꯗꯅ ꯃꯣꯏꯗꯤ ꯚꯦꯜꯁꯤ ꯌꯥꯝ ꯄꯥꯝꯃꯤ ꯄꯥꯝꯅꯕꯅꯦ ꯃꯣꯏꯅꯤ ꯑꯗꯨꯒ ꯑꯁ ꯃꯣꯏ ꯃꯣꯏꯒꯤ ꯀꯩꯅꯣ ꯄꯅꯤꯔ ꯄꯅꯤꯔ ꯊꯣꯡꯕꯒꯨꯝꯕꯗꯣ ꯑꯗꯨꯒꯨꯝꯕꯗ ꯐꯥꯔꯁ ꯇꯥꯏꯝ ꯆꯥꯕꯗꯤ ꯑꯁ ꯑ ꯍꯥꯏꯅꯗꯅꯦ ꯎꯝꯝ ꯃꯣꯏꯗꯤ ꯍꯥꯎꯅ ꯑꯣꯖꯕꯀꯣ ꯃꯣꯏꯗꯤ ꯀꯩꯅꯣ ꯁꯥꯒꯤ ꯃꯟꯗꯨꯅꯦ ꯍꯥꯏ ꯑꯗꯨꯗꯥꯅꯦ ꯑꯩꯈꯣꯏꯗ ꯑꯗꯨꯝ ꯌꯥꯝ ꯆꯥꯟꯅꯏ ꯀ ꯀꯅꯣ ꯍꯥꯏꯅ ꯃꯣꯏꯗꯤ ꯌꯥꯝ ꯍꯥꯏꯅꯔꯒ ꯆꯥꯏꯌꯦ ꯑꯩꯈꯣꯏꯗꯤ ꯑꯁ ꯐꯥꯔꯁ ꯇꯥꯏꯝ ꯑꯣꯏꯅ ꯆꯥꯕꯒꯤꯔ ꯈꯪꯗꯦ ꯑꯗꯨꯝ ꯑꯩꯈꯣꯏꯗ ꯍꯩꯅꯗꯕ ꯑꯃ ꯂꯩꯕꯗꯣ ꯑꯩꯈꯣꯏꯒꯤ ꯆꯤꯟꯖꯥꯛ ꯑꯣꯏꯗꯕꯅꯤꯅꯀꯣ
ꯍꯣꯏ
ꯑꯗꯨꯝ ꯆꯥꯔ ꯆꯥ ꯆꯥꯔꯒ ꯑꯗꯨꯝ ꯍꯥꯏꯗꯤ ꯍꯩꯅꯔꯛꯄꯅꯦ ꯍꯥꯏꯕꯗꯤ ꯆꯥꯅꯤꯡꯕꯗꯨ ꯐꯪ ꯐꯪꯗꯕꯅꯤꯅ ꯍꯥꯏꯇꯥꯔꯦ ꯍꯥ
ꯑꯣ ꯍꯣꯏ ꯑꯗꯨ ꯃꯣꯏ ꯕꯤꯁ ꯇ ꯀꯗꯤ ꯍꯥꯏꯕ ꯋꯥꯅꯤꯗ ꯃꯣꯏꯁꯦ ꯊꯥꯎ ꯍꯪꯇꯛ ꯊꯥꯎꯅꯦ ꯑꯗꯨꯒ ꯍꯋꯥꯏ ꯍꯣꯏ ꯍꯋꯥꯏ ꯍꯣꯏꯕꯨꯗꯤ ꯆꯥꯏ ꯑꯗꯨ ꯈꯥꯡꯕꯈꯣꯏꯗꯣ ꯑꯩꯈꯣꯏ ꯅꯣꯔꯠ ꯏꯁ ꯑꯣꯏꯅ ꯑꯃꯨꯛ ꯀꯩ ꯍꯥꯏꯁꯤꯔꯥ ꯚꯦꯖꯤꯇꯦꯕꯜ ꯈꯣꯏ ꯒ꯭ꯔꯤꯟ ꯑꯣꯏꯕ ꯈꯣꯏꯗꯣ ꯍꯦꯟꯅ ꯑꯃꯨꯛ ꯆꯥꯛꯑꯦꯕ ꯃꯣꯏꯗꯒꯤꯗꯨ ꯑꯃꯨꯛ
ꯃꯣꯏꯒꯤ ꯍꯋꯥꯏ ꯃꯣꯏꯒꯤ ꯃꯣꯏꯗꯤ ꯍꯋꯥꯏ ꯍꯥꯏꯔꯒ ꯍꯋꯥꯏ ꯃꯨꯁꯔꯤ ꯅꯠꯇ꯭ꯔꯒ ꯑꯃ ꯀꯥꯡꯂꯨꯞꯇ ꯑꯗꯨꯣ
ꯑ ꯑ ꯑ
ꯑꯗꯨꯗꯅꯦ ꯑꯩ ꯑꯃꯗꯤ ꯆꯥꯗꯤ ꯆꯥꯅꯕꯅꯦ ꯃꯣꯏꯁꯦ ꯃꯣꯏꯗꯣ ꯀꯩꯅꯣ ꯀꯨꯀꯔꯗ ꯀꯥꯞꯁꯤꯜꯂꯒ ꯊꯥꯎ ꯈꯤꯇꯪ ꯇꯧꯔꯒ ꯍꯥ
ꯑꯣ ꯃꯣꯏꯗꯤ ꯁꯤꯗ ꯀꯤꯠꯅꯤ ꯄꯤꯟꯁꯦ ꯀꯥꯡꯇꯛ ꯈꯣꯏ ꯀꯩꯅꯣ ꯁꯒꯣꯜ ꯍꯋꯥꯏ ꯈꯣꯏ ꯆꯅꯥ ꯍꯣꯏꯗꯣ ꯑꯌꯥꯝꯕ ꯄꯤꯗ ꯀꯤꯠꯅꯤ ꯕꯤꯟꯁ ꯁꯦ ꯑꯗꯨ ꯅꯪ ꯀꯩꯅꯣ ꯅꯪꯒꯤ ꯀꯣꯔꯁꯇꯣ
ꯑꯥ
ꯀꯔꯤ ꯇꯧꯗꯣꯏꯅꯣ ꯑꯗꯨ ꯀꯣꯔꯁꯇꯣ ꯗꯥꯏꯔꯦꯛ ꯗꯤꯌꯥꯥꯔ ꯑꯦꯇꯤ
ꯑꯩꯈꯣꯏꯁꯦ ꯀꯩꯅꯣ ꯔꯦꯗꯤꯌꯣ ꯔꯦꯗꯤꯑꯣꯂꯣꯖꯤ ꯏꯃꯦꯖ ꯏꯃꯦꯖꯤꯡꯒꯤꯅꯤꯗ
ꯑꯣ
ꯈꯪꯗ꯭ꯔꯦꯗ ꯇꯝꯃꯦ ꯍꯥꯏꯅꯗꯤ ꯇꯝꯗꯤ ꯇꯝꯔꯤꯌꯦ ꯑꯗꯨ ꯈꯪꯗ꯭ꯔꯤ ꯀꯃꯥꯏ ꯀꯃꯥꯏ ꯇꯧꯒꯗ꯭ꯔꯥ ꯈꯪꯗ ꯑꯩꯈꯣꯏ ꯆꯍꯤ ꯆꯍꯤ ꯆꯠꯄꯀꯣ ꯍꯥꯏꯗꯤ ꯁꯃꯤꯁ ꯁꯃꯤꯁ ꯋꯥꯏꯁ ꯑꯣꯏꯅ ꯆꯠꯇꯕ ꯆꯍꯤ ꯑꯃ ꯆꯍꯤ ꯑꯅꯤ ꯑꯗꯨ ꯑꯣꯏꯅ ꯆꯠꯄꯗꯣ ꯑꯗꯣ ꯆꯍꯤ ꯑꯍꯨꯝ ꯆꯍꯤ ꯑꯍꯨꯝ ꯑꯗꯨꯒ ꯆꯍꯤ ꯑꯃꯅ
ꯇ ꯑꯣ ꯑꯣ ꯃꯟꯅꯩꯅꯦ ꯑꯩꯈꯣꯏꯒꯥ
ꯑꯥ
ꯍ
ꯑꯗꯨꯝ ꯀꯩꯅꯣ ꯃꯤꯗꯤ ꯇꯣ ꯂꯥꯏꯟꯗꯤ ꯑꯗꯨꯝ ꯈꯤꯇꯪ ꯈꯤꯇꯪꯗꯤ ꯑꯗꯨꯝ ꯃꯥꯟꯅꯕꯅꯦ ꯑꯁ ꯀꯣꯏꯅ ꯀꯩ ꯍꯥꯏꯁꯤꯔ ꯑꯁ ꯇꯨꯌꯦꯞ ꯇꯨꯌꯦꯜꯞꯀꯨꯝꯕ ꯒ꯭ꯔꯦꯖꯨꯑꯦꯁꯟꯗ ꯇꯜꯂꯦ ꯍꯥꯏꯅ ꯊꯝꯅꯕꯁꯤꯡꯗꯣ ꯑꯃꯨꯛꯀ ꯄꯥꯔꯛꯄꯁꯦ ꯑꯁ ꯋꯥꯗꯤ ꯋꯥꯏꯍꯦ
ꯍꯣꯏ ꯍꯣꯏ ꯑꯩꯁꯨ ꯈꯜꯂꯤꯅꯦ ꯀ꯭ꯂꯥꯁ ꯀ꯭ꯂꯥꯁ ꯑꯦꯂꯚꯦꯟ ꯇꯨꯋꯦꯜꯐꯇꯒꯤ ꯍꯧꯖꯤꯛ
ꯎꯝ
ꯁꯤꯗ ꯑꯁꯤꯗ ꯍꯦꯟꯅ ꯑꯃꯨꯛ ꯂꯥꯏꯔꯤꯛ ꯄꯥꯁꯤꯜꯂꯛꯄꯗꯣ ꯄ ꯄꯁ ꯀ꯭ꯂꯥꯁ ꯑꯦꯂꯚꯦꯟ ꯇꯨꯋꯦꯜꯞꯇꯗꯤ ꯅꯣꯠꯁ ꯇꯧ ꯇꯧꯅꯦ ꯈꯛꯇ ꯇꯧ ꯍꯣꯠꯅꯔꯒ ꯂꯥꯏꯔꯤꯛꯁꯨ ꯄꯥꯗꯕꯤ ꯑꯗꯨꯝ ꯇꯧꯍꯜꯂꯦꯕꯗꯣ
ꯋꯥꯕꯅꯦ ꯑꯗꯨꯝ ꯁꯤꯃꯤꯁꯦꯀꯣ ꯂꯩꯥꯏꯔꯤꯅꯤꯡꯗꯦ ꯑꯩꯈꯣꯏꯅꯥ ꯄꯥ ꯄꯥꯗꯦ ꯍꯦꯟꯅ ꯊꯝꯂꯝꯕ ꯑꯩꯈꯣꯏ ꯑꯁ ꯌꯥꯔꯔꯣꯏ ꯑꯩꯈꯣꯏ ꯐꯖꯅ ꯄꯥꯔꯒ ꯇꯧꯗꯤ ꯇꯧꯒꯗꯕꯅꯤ
ꯍꫭꯏ
ꯍꯥꯏꯕꯗꯤ ꯃꯣꯏ ꯃꯆꯦꯠ ꯃꯆꯦꯠ ꯈꯤꯇꯪ ꯃꯔꯨ ꯑꯣꯏ ꯑꯣꯏꯔꯕ ꯂꯩꯕ ꯃꯤꯡ ꯃꯤꯡꯒ ꯁꯤꯗ ꯃꯣꯏꯒꯤ ꯂꯣꯀꯦꯁꯟ ꯁꯪꯒꯥ ꯃꫭꯏ ꯏꯟꯁꯇ꯭ꯔꯛꯆꫪꯒ ꯌꯥꯝꯕꯅꯤꯍꯦ ꯃꯤꯒꯤ ꯑꯩꯈꯣꯏꯅ ꯀꯩꯅꯣ ꯃꯤꯒꯤ ꯑꯩꯈꯣꯏ ꯍꯛꯆꯥꯡ ꯏꯁꯇꯗꯤ ꯑꯃꯨꯛꯀ ꯇꯧꯕꯅꯤꯀꯣ ꯍꯣꯏ ꯂꯝꯁꯪꯕꯨꯗꯤ ꯈꯪꯕ ꯍꯥꯏꯕ ꯇꯥꯔꯦ ꯍꯥꯏꯕꯗꯤ ꯑꯦ ꯆ ꯆꯥꯛ ꯆꯥꯔ ꯀꯥꯟꯗ ꯑꯗꯨꯝ ꯄꯨꯛꯇꯥ ꯍꯥꯟꯅ ꯌꯥꯎꯔꯅꯤ ꯑꯗꯨꯒ ꯁꯨꯃꯥꯏꯅ ꯇꯧꯔꯅꯤ ꯍꯥꯏꯕꯗꯤ ꯑꯦ ꯀꯩꯔ ꯂꯝ ꯁꯪꯕꯨꯗꯤ ꯈꯪꯕꯀꯣ ꯑꯗꯨ ꯅꯪ ꯑꯦ ꯆꯤꯟꯗꯅ ꯆꯪꯉꯀꯥꯟꯗ ꯀꯃꯥꯏꯅ ꯇꯧꯕ꯭ꯔꯣ ꯁꯤꯅꯁꯨ ꯊꯣꯛꯄꯅꯦ ꯁꯤꯅꯁꯨ ꯂꯥꯏꯕ ꯒ꯭ꯂꯦꯅꯦ ꯁꯨꯃꯥꯏꯅ ꯍꯥꯏꯅ ꯃꯆꯥ ꯃꯆꯥꯁꯤꯡꯗꯨ ꯑ ꯑꯗꯨ ꯃꯖꯥ ꯃꯖꯥꯁꯤꯡꯅ ꯎꯝ ꯄꯥꯔꯛꯀꯗꯕꯅꯤꯅ ꯂꯝꯁꯥꯝꯕꯨꯗꯤ ꯈꯪꯕ ꯍꯥꯏꯇꯥꯔꯦ ꯍꯥ ꯆꯤꯟꯖ ꯆꯥꯡꯅꯅꯤ ꯑꯗꯨꯨꯝ ꯊꯣꯛꯑꯅꯤꯗ ꯈꯪ ꯈꯅꯤ ꯑꯗꯨ ꯃꯅꯨꯡꯗ ꯀꯩ ꯀꯩ ꯇꯧꯅꯣ ꯍꯥꯏꯁꯤ ꯈꯪ ꯈꯪꯗ꯭ꯦꯕ
ꯁꯞꯖꯦꯛꯇꯨ ꯑꯗꯨꯃꯥꯏꯅ ꯇꯧꯕꯅꯦ ꯀꯩ ꯍꯥꯏꯁꯤꯔ
ꯎꯝ
ꯒꯤ ꯃꯅꯨꯡꯗ ꯁꯤ ꯑꯃꯃꯨꯛ ꯃꯆꯥ ꯂꯩꯕ ꯑꯗꯨ ꯃꯆꯥ ꯑꯃꯨꯛ ꯁꯤ ꯃꯆꯥ ꯊꯣꯛꯄ ꯑꯗꯨꯒꯨꯝꯕꯗꯣ ꯑꯗꯨꯗꯩ ꯇꯟꯕꯅꯦ ꯑꯍꯥꯟꯕ ꯍꯧꯕꯗꯗꯤꯀꯣ ꯃꯆꯥ ꯆ ꯑꯣꫪꯒꯥꯟ ꯑꯆꯧꯕ ꯑꯩꯈꯣꯏꯗꯣ ꯑꯗꯨ ꯈꯣꯏꯗꯣ ꯑꯗꯨꯝ ꯀꯩꯅꯣ ꯇꯧꯔꯒ ꯀꯨꯏꯅ ꯂꯩꯔꯀꯥꯟꯗ ꯃꯆꯥ ꯃꯆꯥ ꯃꯅꯨꯡꯒꯤꯗꯣ ꯑꯃꯨꯛ ꯊꯣꯛꯂꯛꯄꯩꯗꯣ
ꯑꯥ
ꯑꯗꯨꯒꯤꯗꯣ ꯑꯗꯨꯗꯩ ꯂꯨꯕ ꯍꯧꯔꯅꯤ ꯑꯅꯇꯣꯃꯤꯒꯤ ꯄꫭꯠꯁꯦ
ꯎꯝ ꯑꯗꯨꯅꯦ ꯑꯗꯨꯗ ꯃꯆꯥ ꯃꯆꯥ ꯊꯦꯡꯅꯕꯑꫭꯏꯅ ꯄꯥꯔꯝꯗꯕꯤꯗ ꯑꯥ ꯀ꯭꯭ꯂꯥꯁ ꯇꯃꯃꯥꯅꯦ ꯇꯝꯃ ꯂꯣꯏꯁꯤꯜ ꯂꯛꯑꯗꯤ
ꯍꯣꯏ ꯍꯣꯏ
ꯍꯥ ꯍꯥ ꯐꯖꯅ ꯍꯣꯠꯅꯁꯤ ꯅꯪꯁꯨ ꯀꯟꯅ ꯇꯧꯑꯣ
ꯍꯣꯏ ꯍꯣꯏ ꯅꯪꯁꯤ ꯐꯥꯟ ꯇꯧꯑꯣ
ꯐꯖꯅ ꯐꯖꯅ ꯄꯥꯅꯔꫭ ꯑꯁ ꯋꯥꯗꯤ ꯋꯥꯕꯅꯤꯀꯣ
ꯍꯣꯏ ꯍꯣꯏ ꯎꯄꯥꯏ ꯂꯩꯇꯦ ꯉꯟꯅ ꯂꯣꯏꯁꯤꯟꯅꯤꯉꯥꯏ ꯈꯛꯇꯅꯤ ꯍꯧꯖꯤꯛ ꯈꯜꯂꯤ
ꯍꯦ ꯍꯦ ꯍꯦ ꯍꯦ ꯊꯨꯅ ꯂꯣꯏꯁꯟꯅꯤꯡꯕꯗꯣ ꯍꯦꯛ ꯌꯧꯔꯒ ꯍꯦ ꯍꯦ ꯍꯦ ꯍꯦ ꯍꯦ
ꯇꯤꯟꯇꯥꯅ ꯇꯧꯕ ꯃꯇꯝꯗ ꯐꯖ ꯐꯥ ꯇꯧꯍꯧꯔꯒ ꯑꯗꯨ ꯈꯛꯇꯅꯤ
ꯎꯝ ꯌꯥꯝꯗꯤ ꯋꯥꯔꯨꯅꯨꯗ ꯑꯗꯨꯝ ꯃꯇꯝ ꯃꯇꯝꯒꯤ ꯄꯨꯔꯛꯄꯁꯨ ꯑꯗꯨꯝ ꯆꯪꯒꯅꯤ ꯍꯣꯠꯅꯕꯗꯨꯗꯤ ꯑꯩꯈꯣꯏ ꯑꯩꯈꯣꯏ ꯊꯥꯎ ꯑꯣꯏꯕꯅꯤꯅ ꯍꯣꯠꯅꯕꯗꯤ ꯑꯩꯈꯣꯏꯅ ꯇꯧꯍꯧꯗꯧꯅꯤꯅ
ꯎꯝ
ꯐꯖꯅ ꯍꯁꯤ ꯀꯅꯣ ꯅꯣꯏ ꯎꯝ ꯅꯣꯏ ꯀꯂ ꯅꯣꯏ ꯀꯣꯂꯦꯖꯁꯤꯗꯤ ꯃꯤ ꯀꯦꯄꯥꯁꯤꯇꯤ